ꯀꯩꯗꯧꯔꯤꯅꯣ ꯇꯥꯏꯌꯦ
ꯑꯩ ꯀꯩꯁꯨ ꯇꯧꯗꯦ ꯑꯗꯨꯝ ꯂꯩꯔꯦ ꯍꯥꯏꯕ ꯇꯥꯔꯦ ꯅꯣꯏꯗꯤ
ꯑꯩꯗꯤ ꯑꯗꯨꯝ ꯍꯤꯞꯄꯒ ꯂꯩꯌꯦ ꯍꯧꯖꯤꯛꯁꯦ
ꯑꯁ ꯊꯣꯛꯇꯕ꯭ꯔꯣ ꯃꯄꯥꯟ ꯊꯣꯛꯇꯕ꯭ꯔꯣ
ꯑ ꯀꯩꯅꯣꯗ ꯂꯩꯑꯦ ꯑꯩꯈꯣꯏ ꯏꯃꯥꯆꯧꯒꯤ ꯌꯨꯝꯗ ꯂꯩꯌꯦ
ꯅꯪꯗꯤ ꯑꯗꯨ ꯃꯥꯆꯧꯒꯤ ꯌꯨꯝ ꯅꯠꯇ꯭ꯔꯦ ꯅꯪꯒꯤ ꯌꯨꯝ ꯇꯥꯔꯦ ꯍꯧꯖꯤꯛꯀꯥꯟꯗꯤ
ꯑꯩꯒꯤ ꯌꯨꯝꯅꯦ ꯀꯩꯅꯣ
ꯅꯪꯒꯤ ꯌꯨꯝ ꯅꯠꯇ꯭ꯔꯦ ꯃꯣꯏꯒꯤ ꯌꯨꯝ ꯅꯠꯇ꯭ꯔꯦ ꯍꯥꯏꯕ ꯍꯥꯏꯗ ꯅꯣꯛꯅꯤꯡꯉꯦꯍꯦ
ꯀꯔꯤ ꯃꯊꯦꯜꯅꯣ ꯅꯣꯏꯗꯤ ꯉꯁꯤꯗꯤ
ꯉꯁꯤꯁꯦ ꯎꯁꯣꯏꯒꯤ ꯎꯇꯤ ꯆꯥꯏꯌꯦ
ꯑꯁ ꯍꯥꯎꯏꯅꯦ
ꯑꯗꯨꯕꯨꯀꯣ ꯎꯇꯤ ꯆꯥꯔꯗꯤ ꯑꯌꯨꯛꯇ ꯆꯥꯛ ꯌꯥꯝ ꯆꯥꯗꯕꯅꯤ
ꯍꯥ
ꯑꯌꯨꯛꯇ ꯎꯇꯤ ꯆꯥꯕ ꯃꯇꯝꯗ ꯎꯇꯤꯒꯤ ꯑꯦꯟꯖꯥꯡ ꯆꯥꯔꯗꯤ ꯑꯌꯨꯛꯇ ꯆꯥꯛ ꯌꯥꯝ ꯆꯥꯗꯦꯕ
ꯑ ꯍꯣꯏ ꯑꯩꯗꯤꯀꯣ ꯎꯇꯤ ꯆꯥꯕ ꯌꯥꯗꯦ ꯑꯩꯗꯤ ꯁꯥꯗꯣ ꯑꯗꯨꯝ ꯁꯣꯟ ꯀꯩꯅꯣ ꯀꯩ ꯍꯥꯏꯁꯦ ꯏꯅ꯭ꯔꯖꯤ ꯑꯗꯨꯝ ꯂꯩꯇꯕꯗꯣ ꯑꯗꯨ ꯇꯧꯋꯦ ꯑꯩꯒꯤꯗꯤ ꯑꯩ ꯑꯩꯉꯣꯟꯗꯗꯤ ꯑꯗꯨꯝ ꯌꯥꯗꯤ ꯎꯇꯤꯒꯨꯝꯕ ꯆꯥꯕ ꯍꯥꯎꯗꯤ ꯍꯥꯎꯕ ꯆꯥꯔꯒ ꯑꯃꯨꯛ ꯌꯥꯝ ꯆꯥꯔꯁꯨ ꯑꯗꯨꯝ ꯏꯅ꯭ꯔꯖꯤ ꯂꯩꯇꯕꯗꯣ
ꯎꯝ ꯏꯅꯔꯖꯤ ꯂꯩꯇꯦ ꯁꯦꯕ ꯑꯩꯁꯨ ꯂꯩꯇ꯭ꯔꯒ ꯑꯗꯨꯝ ꯂꯩꯕꯅꯦ ꯍꯖꯤꯛ ꯑꯩꯒꯤ ꯃꯈꯣꯟꯗꯣ
ꯉꯔꯥꯡꯁꯦ ꯊꯦꯡꯅ ꯈꯔ ꯇꯨꯝꯕꯒꯤ ꯍꯧꯖꯤꯛ ꯇꯨꯝꯅꯤꯡꯔ
ꯑꯦ ꯉꯔꯥꯡ ꯄꯨꯡ ꯀꯌꯥꯗ ꯇꯨꯝꯒꯦ
ꯄꯨꯡ ꯕꯔꯣ ꯑꯣꯏꯔꯝꯒꯅꯤ
ꯑꯁ ꯌꯥꯝ ꯊꯦꯡꯉꯦꯅ ꯑꯗꯨꯗꯤ ꯑꯩꯗꯤ ꯉꯔꯥ ꯑꯣ ꯍꯥꯏꯗꯤ ꯉꯔꯥꯡ ꯇꯨ ꯇꯨ ꯇꯨꯝꯅꯤꯡ ꯃꯟꯕꯒꯤꯀꯣ ꯗꯨꯝ ꯉꯟꯅ ꯇꯨꯝꯊꯣꯛꯈ꯭ꯔꯦ ꯑꯩ ꯄꯨꯡ ꯇꯔꯨꯛ ꯇꯔꯦꯠ ꯇꯔꯦꯠ ꯃꯈꯥꯏꯗꯔꯥ ꯈꯪꯗꯦ ꯑꯗꯨꯝ ꯇꯨꯝꯅꯤꯡꯕ ꯍꯧꯔꯦ
ꯅꯪꯒꯤꯗꯣ ꯑꯩꯅ ꯑꯥ ꯀꯩꯅꯣ
ꯇꯨꯝꯅꯤꯡꯃꯟꯕꯒꯤ
ꯃꯦꯁꯦꯁ ꯊꯥꯔꯒ ꯆꯠꯇ꯭ꯔꯦꯕ ꯀꯣꯜ ꯇꯧꯁꯤꯔꯗꯤ ꯈꯝꯕꯅꯦ ꯑꯗꯨꯕꯨ ꯑꯁ ꯇꯧꯔꯣꯏ ꯍꯥꯏꯔꯒ ꯇꯧꯗꯕꯅꯦꯕ
ꯎꯝ ꯑꯩꯗꯣ ꯑꯁ ꯇꯨꯝꯅꯤꯡꯕꯒꯤ ꯇꯨꯝꯅꯤꯡꯗ꯭ꯔꯗꯤ ꯑꯃꯨꯛꯀ ꯑꯣꯟꯂꯥꯏꯟ ꯂꯩꯒꯅꯤꯕ ꯑꯗꯣ ꯃꯣꯏ ꯃꯣꯏ ꯃꯄꯥꯟꯗ ꯊꯣꯛꯈꯤꯕꯅꯦꯕ ꯀꯩꯅꯣ ꯃꯪꯒꯣꯟꯗ ꯂꯩꯈꯤꯕꯅꯦ ꯃꯥ ꯆꯪꯕ ꯐꯥꯎ ꯑꯩꯗꯤ ꯈꯪꯍꯧꯗ꯭ꯔꯦ
ꯎꯝ ꯑꯗꯣ ꯍꯧꯖꯤꯛ ꯂꯥꯛꯑꯣꯏꯗ꯭ꯔꯣ ꯌꯨꯝꯗ
ꯍꯧꯖꯤꯛꯇꯤ ꯉꯜꯂꯤꯌꯦ ꯈꯔ ꯍꯣꯏ ꯍꯣꯔꯦꯟꯅ ꯂꯥꯛꯀꯅꯤ
ꯍꯁ ꯅꯪꯒꯤꯁꯨ ꯊꯕꯛ ꯌꯥꯝꯃꯦꯗ
ꯊꯕꯛ ꯂꯩꯇꯦꯗ ꯑꯩꯈꯣꯏꯗꯗꯤ
ꯑꯗꯨ ꯆꯠꯄ ꯑꯗꯨ ꯆꯕꯗꯣ ꯃꯣꯏ ꯃꯤ ꯉꯁꯤ ꯃꯤ ꯀꯅꯥꯁꯨ ꯂꯩꯇꯕꯒꯤꯔꯣ
ꯍꯣꯏ ꯃꯤ ꯂꯩꯇ꯭ꯔꯦ
ꯑꯗꯣ ꯅꯪꯒꯤ ꯀꯩꯅꯣꯗꯨꯗꯤ ꯑꯃꯗꯨꯗꯤ ꯀ꯭ꯔꯥꯏꯗ ꯊꯝꯃꯝꯈ꯭ꯔꯦ
ꯑꯝ ꯑꯃꯗꯨꯗꯤ ꯌꯨꯝꯗ ꯊꯝꯃꯝꯈ꯭ꯔꯦ
ꯀꯅꯥꯒ
ꯏꯕꯣꯛꯀꯥ
ꯑꯁ ꯅꯪ ꯖꯨꯒꯥꯥꯠ ꯆꯠꯇꯕꯗꯣ ꯅꯨꯡꯉꯥꯏꯇꯦ
ꯏꯁ ꯀꯩꯒꯤ
ꯄꯩꯁꯥ ꯐꯪꯉꯣꯏꯅ
ꯑꯁ ꯈꯪꯗ꯭ꯔꯦꯗ
ꯑꯗꯨꯗꯣ ꯇꯧꯒꯗꯕꯅꯦꯕ
ꯖꯣꯕ ꯀꯥꯔꯠ ꯄꯨꯗꯤ ꯆꯠꯅꯤꯡꯕꯅꯦ ꯑꯗꯣ ꯑꯁ ꯈꯪꯗꯦ ꯑꯗꯣ ꯎꯄꯥꯏ ꯂꯩꯇꯕꯒꯤ ꯆꯠꯇꯕꯅꯤ ꯉꯁꯤꯗꯤ ꯁꯤꯗ ꯑꯃꯨꯛ ꯂꯥꯛꯅꯤꯡꯉꯥꯏ ꯂꯩ ꯍꯤꯗꯥꯛ ꯀꯩꯅꯣꯁꯤꯡꯒꯤꯀꯣ ꯑꯉꯥꯡꯁꯤꯡ ꯂꯩꯅ ꯑꯩꯈꯣꯏꯒꯤꯗꯣ ꯃꯊꯛꯇ ꯑꯗꯨꯗ ꯑꯉꯥꯡꯁꯤꯡꯒꯤꯗꯃꯛ ꯍꯤꯗꯥꯛꯒꯨꯝꯕ ꯄꯤꯅꯤꯡꯉꯥꯏ ꯂꯩꯕ ꯃꯣꯏꯗꯣ ꯀꯩꯅꯣ ꯊꯤ ꯐꯥꯏꯒꯜꯂꯦ ꯍꯥꯏꯌꯦ ꯃꯣꯏ ꯄꯨꯛ ꯅꯨꯡꯉꯥꯏꯗꯕ ꯃꯥꯜꯂꯦ
ꯑꯗꯨꯒꯤ ꯄꯨꯛ ꯅꯨꯡꯉꯥꯏꯗꯕꯒꯤ ꯍꯤꯗꯥꯛꯗꯣ ꯑꯃꯨꯛ ꯄꯤꯗ꯭ꯔꯗꯤ ꯌꯥꯔꯣꯏꯕ ꯑꯗꯨꯒꯤ ꯂꯥꯛ ꯖꯣꯕ ꯀꯥꯔꯗ ꯆꯠꯇꯕ ꯕꯅꯤ
ꯅꯪꯒꯤ ꯀꯩ ꯅꯣ ꯑ ꯑ
ꯍꯥꯥ
ꯀꯔꯤꯔꯥ ꯅꯪ ꯅꯦꯠꯋꯛꯅꯔꯥ
ꯇꯥꯕ꯭ꯔꯣ
ꯇꯥꯏꯑꯦ ꯑꯁ ꯀꯔꯤꯔ ꯅꯦꯠꯋꯥꯛꯁꯦ ꯅꯪꯒꯤꯔ
ꯅꯪꯒꯤ ꯑꯣꯏꯔꯝꯅꯤ ꯅꯪꯒꯤꯗꯨ ꯇꯥꯗ꯭ꯔꯦ ꯍꯜꯂꯣ ꯇꯥꯕ꯭ꯔꯣ ꯍꯜꯂꯣ